ꯂꯥꯎꯠ ꯏꯁꯄꯤꯀꯔꯁꯨ ꯊꯥ ꯌꯥꯗꯦ ꯃꯁꯤꯖꯤꯅ
ꯀꯕ
ꯈꯣꯏꯗꯧ ꯁꯥꯎꯒꯠꯂꯛꯇꯅ
ꯑꯁ ꯑꯩ ꯏꯌꯥꯔꯄꯣꯠ ꯑꯃꯁꯨ ꯂꯩꯅꯤꯡꯉꯦ ꯑꯩ ꯂꯩꯅꯤꯡꯕꯩ ꯂꯩꯅꯤꯡꯕ ꯑꯗ ꯍꯦꯟꯅ ꯊꯣꯛꯆꯤꯜꯂꯛꯑꯦ
ꯑꯁ ꯄꯨꯊꯣꯔꯛꯑꯅ ꯌꯥꯔꯦ ꯔꯥꯅꯤ ꯑꯝꯇ ꯂꯩꯅꯕ ꯍꯣꯠꯅꯈꯤꯒꯦ ꯑꯩ
ꯀꯔꯤ
ꯔꯥꯅꯤ ꯑꯝꯇ ꯂꯩꯅꯕ ꯍꯣꯠꯅꯈꯤꯒꯦꯕ
ꯁꯤꯗꯒꯤ ꯇꯥꯍꯜꯂꯒ
ꯇꯥꯍꯜꯂꯒ ꯑꯍꯥꯟꯕ ꯋꯥꯅꯤꯅ ꯀꯩꯅꯣꯝꯃ ꯀꯩꯅꯣꯝꯃ ꯆꯠꯂꯝꯗꯥꯏꯗ ꯏꯁꯥꯒꯤ ꯂꯩꯇꯕꯤꯁꯨ ꯅꯨꯡꯉꯥꯏꯇꯦꯕ ꯑꯩ ꯁꯦꯠꯂꯤ ꯃꯌꯥꯝꯗꯨ ꯌꯦꯡꯉꯨꯅ ꯋꯥꯏꯕꯣ ꯉꯇꯅꯦ ꯥꯏꯅꯦ ꯊꯕꯛ ꯑꯃ ꯊꯣꯛꯑꯝꯗꯥꯏꯗ ꯊꯕꯛ ꯑꯃ ꯆꯠꯂꯝꯗꯥꯏ ꯍꯥꯏꯔꯣ ꯊꯕꯛ ꯑꯃ ꯆꯠꯂꯝꯗꯥꯏꯗ ꯌꯦꯡꯉꯣ ꯅꯥꯀꯟ ꯅꯥꯀꯟꯁꯤꯗ ꯆꯦꯜꯂꯨꯔꯅꯤ ꯏꯆꯥ ꯀꯔꯤ ꯑꯅꯧꯕ ꯂꯩꯅꯅ ꯃꯣꯏ ꯆꯨꯞꯄꯨꯊ ꯍꯣꯔꯅꯤ ꯑꯩꯦ ꯄꯥꯡꯅ ꯄꯥ ꯃꯛꯇ꯭ꯔ ꯀꯩꯅ ꯍꯥꯠꯇ ꯍꯣꯏ ꯇꯥꯏꯦ ꯃꯌꯦꯛꯀꯤꯗꯤ ꯑꯩꯁꯦ
ꯄꯨꯟꯕꯤ ꯂꯩꯕꯗꯣ ꯑꯗꯨ ꯅꯨꯡꯉꯥꯏꯔꯃꯤꯅ ꯆ ꯍꯥꯏꯗꯤ ꯊꯣꯛꯏ ꯈꯨꯗꯤꯡꯒꯤꯒ ꯂꯩꯕꯤ ꯃꯃꯥ ꯃꯃꯥꯒ ꯂꯩ ꯅꯠꯇ꯭ꯔꯥ ꯑꯩꯈꯣꯏꯒꯤ ꯏꯃꯥꯁꯤꯡꯁꯤꯗꯤ
ꯍꯣꯏ ꯍꯣꯏ ꯍꯣꯏ ꯑꯩꯈꯣꯏꯒꯤꯗꯤ ꯀꯗꯥꯏꯗꯗꯒꯤ ꯑꯗꯒꯤ ꯑꯩꯈꯣꯏꯒꯤꯁꯤꯅꯅꯦ ꯀꯃꯥꯏꯅ ꯇꯧꯔꯤꯅꯣ ꯈꯪꯕ꯭ꯔꯥ ꯐꯤꯁꯦ ꯂꯩꯇꯕ ꯅꯠꯇꯦꯕ ꯂꯩꯒꯦꯕ ꯃꯣꯏ ꯊꯥꯏꯅꯒꯤ ꯃꯄꯥꯟ ꯑꯆꯧ ꯑꯆꯧꯕꯤꯗꯣ
ꯑꯥꯎ ꯑꯥꯎ ꯑꯥꯎ
ꯆꯨꯞ ꯆꯨꯞꯅ ꯌꯣꯉꯦ ꯍꯥꯏꯕ ꯆꯗ꯭ꯔ ꯀꯥꯟꯗꯅ ꯆꯉꯗꯔꯤ ꯌꯦꯅ ꯍꯥꯥ ꯃꯄꯥꯟꯗꯣ ꯆꯥꯎꯕꯗꯨ ꯋꯥꯅꯤꯗ ꯃꯆꯨꯒꯤ ꯅꯠꯇꯦ
ꯑꯣ ꯃꯄꯥꯟꯒꯤ ꯃꯆꯨꯗꯨꯗꯅꯦ
ꯑꯗꯣ ꯑꯗꯨꯝ ꯎꯍꯦ
ꯀꯥꯟꯗ ꯄꯤꯛꯍꯟꯕ ꯌꯥꯕꯅꯦ ꯍꯥꯏꯗꯤ ꯈꯔ ꯃꯑꯣꯡꯗꯣ ꯌꯥꯝ ꯀꯟꯅ ꯆꯥꯎꯕꯗꯣ ꯈꯪꯍꯟꯗꯕꯤ
ꯈꯪꯗꯦꯅꯦꯩꯅ ꯍꯥꯏꯗ꯭ꯔꯗꯤ
ꯌꯥꯕꯅ ꯌꯥꯝꯅ ꯑꯩ ꯊꯦꯡꯅꯔꯗꯤ ꯊꯥꯔꯛꯀꯦ
ꯎꯝ ꯑꯗꯨꯒ ꯑꯩꯈꯣꯏ ꯆꯟꯍꯣꯏꯒꯤꯗꯤ ꯅꯨꯡꯉꯥꯏꯍꯦ ꯅꯨꯡꯉꯥꯏ ꯍꯥꯏꯕꯗꯤ ꯑꯩꯈꯣꯏ ꯆꯥ ꯍꯣꯏꯁꯨ ꯑꯗꯨꯝꯅꯦ ꯀꯩꯅꯣ ꯇꯧꯋꯦ ꯍꯥꯏꯕ ꯂꯩꯒꯟꯕꯗꯣ ꯑꯣꯏꯌꯦꯕ ꯌꯅ ꯍꯥꯏꯗꯤ ꯃꯆꯨ ꯑꯃ ꯍꯥꯏꯔꯁꯨ ꯑꯗꯨꯝ ꯂꯩꯔꯝꯕ ꯈꯣꯠꯂꯝꯕ ꯑꯗꯨꯝ ꯇꯧꯋꯦꯕ ꯃꯥꯒ ꯆꯥꯃꯤꯒ ꯃꯣꯏꯅꯤꯗꯅꯦ ꯑꯩꯅ ꯋꯥꯏꯁꯤꯅ ꯑꯗꯨꯒ ꯋꯥ ꯃꯣꯏꯅꯤꯗꯩ ꯃꯣꯏꯅ ꯑꯃꯨꯛ ꯈꯤꯇꯪ ꯑꯍꯟ ꯑꯣꯏꯔꯦꯀꯣ ꯃꯣꯏꯅ ꯃꯣꯏꯗ ꯈꯤꯇꯪ ꯀꯩꯅꯣ ꯇꯧꯔꯦ ꯑꯗꯨꯅ ꯂꯛꯇ꯭ꯔꯒꯅ ꯍꯟꯗꯛ ꯂꯨꯍꯣꯡꯉ ꯍꯥꯏꯔꯤ ꯆꯦꯆꯦꯁꯦ ꯑꯁꯤ ꯀꯒ ꯃꯥꯅ ꯑꯃꯨꯛ ꯂꯨꯍꯣꯡꯉꯝꯗꯥꯏꯅꯤꯅ ꯃꯆꯨ ꯊꯣꯛꯑꯦꯕ
ꯍꯣꯏ ꯑꯁ ꯂꯨꯍꯣꯡꯡꯂꯝꯗꯥꯏꯒꯤ ꯑꯎꯟꯄꯣꯛꯒꯤ ꯇꯨꯡꯁꯤꯟꯕ ꯁꯅꯥꯒꯤ ꯑꯗꯨꯁꯨ ꯃꯥꯁꯨ ꯃꯊꯥꯁꯨ ꯁꯥꯔꯝꯅꯤꯀꯣ ꯀꯩꯅꯥꯁꯦ ꯀꯩꯇꯜꯜꯂꯤ
ꯃꯔ ꯃꯥꯗꯤ ꯁꯥꯥꯔꯃ ꯑꯦ ꯍꯥꯏꯗꯤ ꯃꯖꯥ ꯎꯝ ꯃꯊꯟꯗꯁꯨ ꯑꯣꯏꯔꯦꯗꯅ ꯑꯗꯨꯒ ꯃꯥꯗꯤ ꯑꯅꯝꯕꯀꯥꯟꯗꯅꯦ ꯗ꯭ꯔꯦꯁ ꯅꯨꯡꯁꯦ ꯑꯩꯈꯣꯏꯅ ꯑꯃꯨꯛ ꯗ꯭ꯔꯦꯁ ꯅꯨꯡꯁꯦ ꯗ꯭ꯔꯦꯁ ꯂꯣꯝꯗ ꯂꯩꯅꯕ ꯍꯣꯠꯅꯩꯗꯅ ꯃꯥꯅ ꯑꯗꯒꯤ ꯃꯁꯥꯒꯤ ꯃꯔꯨꯞꯀꯨꯝꯕ ꯌꯥꯎꯁ ꯈꯜꯂꯒ ꯑꯁꯤ ꯑꯁꯤ ꯑꯁꯤ ꯍꯥꯏꯅ ꯁꯤꯜꯂꯦꯕ ꯒꯣꯗꯦꯁꯀ ꯑꯅꯤ ꯂꯩꯌꯦ ꯑꯗꯨꯗꯣ ꯑꯩꯅ ꯄꯨꯗꯣꯏꯔꯔ ꯅꯆꯦꯅ ꯄꯥꯝꯗꯤ ꯄꯨꯔꯣꯏ ꯍꯥꯏꯏ
ꯃꯌꯥꯝ ꯃꯔꯨ ꯌꯥꯌꯥꯝ
ꯃꯣꯏ ꯅꯨꯄꯥꯗꯤ ꯌꯥꯎꯕ꯭ꯔꯣ
ꯏꯄꯥ ꯌꯥꯎꯕꯗꯤ
ꯃꯆꯤꯟ ꯃꯅꯥꯎ
ꯃꯊꯟꯗ ꯑꯣ
ꯃꯊꯟꯗ ꯅꯇꯣ ꯂꯣꯟꯂꯤ
ꯍꯋꯥꯏ ꯆꯥꯅꯤ ꯈꯟꯕꯗ ꯃꯊꯥ ꯁꯥꯔꯦ ꯃꯊꯪ ꯍꯞꯇꯥꯗꯗꯤ ꯁꯨꯡꯣꯏꯅ ꯆꯠꯀꯦ ꯍꯥꯏꯔꯅꯤ ꯑꯩ
ꯍꯥꯏꯗꯤ ꯁꯨꯡ ꯂꯧꯥꯎ ꯂꯧꯥꯎꯗꯦ ꯏꯟꯁꯥꯡꯒ ꯕꯤꯠ ꯂꯩꯇ꯭ꯔꯦ ꯁꯨꯡꯂꯩ ꯍꯦꯛ ꯂꯩꯇ꯭ꯔꯦ
ꯑꯗꯨꯗꯤ ꯅꯪꯗꯣ ꯅꯁꯥꯟ ꯊꯣꯡꯉ ꯆꯥꯕ ꯌꯥꯕꯗꯣ ꯑꯣꯏꯅ ꯌꯦꯡꯉꯣꯗꯅ
ꯍꯣꯏꯅꯦ ꯑꯗꯨ ꯌꯦꯡꯕꯗꯁꯨ ꯑꯃꯨꯛ ꯇꯣꯟꯕ ꯑꯁꯤꯗ ꯌꯥꯝꯅ ꯁꯣꯏꯔꯤꯁꯦꯀꯣ ꯃꯣꯏꯅ ꯑꯗꯨꯃꯥꯏꯅ ꯍꯥꯎꯇꯕ ꯄꯤꯔꯛꯑꯕꯅꯤꯅ ꯕꯨꯖꯤꯌꯥ ꯑꯃꯒꯨꯝꯕ ꯍꯦꯛꯇ ꯇꯣꯠꯂꯒ ꯑꯃꯒ ꯇꯧꯕꯁꯦ ꯁꯤꯅꯦꯕ
ꯑꯗꯨꯅ ꯑꯩꯅ ꯅꯉꯣꯟꯗ ꯆꯝꯐꯨ ꯆꯥꯔꯣ ꯁꯒꯝ ꯆꯥꯔꯣ ꯍꯥꯏꯔꯗꯅ
ꯍꯣꯏ ꯑꯗꯨꯅ ꯐꯅꯕꯕꯤ ꯑꯩ ꯁꯤꯨꯝꯕ ꯍꯟꯗꯛꯤ ꯈꯔ ꯁꯦꯝꯃꯅꯤ ꯑꯒ ꯁꯤꯗ ꯈꯔ ꯌꯦꯡꯉꯒ ꯑꯩꯅ ꯀꯗꯥꯏ ꯐꯥꯎ ꯉꯝꯕ
ꯑꯩꯗꯤ ꯖꯤꯝꯕꯨ ꯆꯠꯅꯤꯡꯉꯛꯑꯦꯗꯣ ꯍꯥꯏꯗꯤ ꯅꯣꯏꯕꯁꯦ ꯌꯥꯝꯅ ꯍꯥꯏꯗꯤ ꯐꯤ ꯅꯨꯡꯒꯨꯝꯕ ꯏꯜꯂꯛꯑꯁꯨꯅꯦ ꯃꯧ ꯍꯦꯛꯇ ꯃꯥꯜꯂꯦ ꯍꯥꯏꯕ ꯏꯁꯥꯗꯣ ꯆꯥꯎꯕꯗꯣ ꯐ꯭ꯔꯦꯝꯅ ꯆꯥꯎꯕꯅꯤꯅꯀꯣ ꯃꯧ ꯆꯥꯎꯥꯎ ꯃꯥꯜꯂꯦ ꯍꯥꯏꯕ ꯑ ꯒꯤ ꯄꯨꯛ ꯁꯅ ꯅꯣꯏꯊꯣꯛ ꯂꯩꯔꯕꯅꯤꯅ ꯐꯨꯔꯤꯠꯇꯨ ꯈꯤꯇꯪ ꯑꯅꯞꯄ ꯂꯤꯞ ꯑꯗꯨ ꯂꯤꯛꯅꯤꯡꯕ ꯐꯥꯎꯗ꯭ꯔꯦ ꯍꯥꯏꯕ
ꯑꯣ ꯑꯩ ꯅꯍꯥꯟ ꯌꯣꯒ ꯗꯦꯒꯤꯅꯦ ꯃꯣꯏꯒꯤꯁꯤꯗ ꯀꯩꯅꯣ ꯇꯧꯕꯒꯤ ꯌꯥꯎ ꯂꯥꯎ ꯍꯥꯏꯅ ꯌꯥꯎꯋꯦꯕ ꯃꯊꯛꯇ
ꯑꯥ
ꯈꯪꯗꯦ ꯏ ꯆꯥꯎꯎ ꯆꯎꯦ ꯑꯗ
ꯌꯥ ꯀꯗꯕꯁꯤ
ꯌꯣꯒꯥꯁꯤꯁꯨ ꯇꯧꯗꯤ ꯇꯝꯣ ꯃꯥꯥꯏꯟ ꯃꯔꯔꯣ
ꯏꯃꯥꯟꯅꯕꯤ ꯏꯃꯥꯟꯅꯕꯤ ꯂꯩꯃꯤꯟꯅꯕꯗꯨꯅ ꯌꯣꯒ ꯇꯧꯕ ꯍꯧꯁꯤ
ꯀꯥꯏꯗ
ꯑꯩꯈꯣꯏꯗ ꯍꯣꯁꯇꯦꯜꯗꯅꯤꯗ ꯑꯗꯨꯝ ꯑ
ꯍꯣꯏ ꯑꯃꯨꯛ ꯉꯇꯒꯤꯕꯅꯤꯅ ꯑꯗꯨꯕꯗꯗꯣ ꯈꯔ ꯌꯥ
ꯅꯣꯏ ꯑꯗꯨꯗꯩ ꯊꯕꯛꯀ ꯈꯜꯂꯒ ꯊꯣꯛꯈꯤꯕ ꯌꯥꯎꯗ꯭ꯔꯣ ꯄꯄ ꯇ ꯂꯩ ꯇꯃꯤ ꯂꯩꯏ ꯈꯔ ꯌꯥꯋꯦ ꯇꯨꯃꯤ ꯏ ꯂꯩꯒꯦ
ꯍꯕ ꯇꯥꯗꯕ꯭ꯔ
ꯇꯥꯔꯦ ꯍꯧꯖꯤꯛꯇ ꯅꯪꯅ ꯅ ꯆꯤꯟ ꯀꯜꯂꯀꯥꯟꯗ ꯆ ꯇꯥꯏ
ꯀꯔꯤ
ꯇ ꯇꯃꯤ ꯌꯥꯦ ꯑ
ꯇꯥꯕ꯭ꯔꯥ
ꯑꯟꯏꯟꯇꯦꯂꯤꯖꯤꯦꯕꯜ ꯇꯥꯏ
ꯏꯕ
ꯑꯟꯏꯟꯇꯦꯂꯤꯖꯤꯕꯜ ꯍꯥꯕ
ꯍꯟꯗꯛꯇꯤ ꯌꯥꯝꯅ ꯁꯤꯒꯨꯝꯕ ꯌꯥꯎꯔꯒꯅꯤ ꯑꯩꯅ ꯑꯨꯃꯥꯏꯅ ꯅꯥꯀꯣꯡꯗ ꯊꯝꯃꯒꯗꯤ ꯀꯩꯅꯣ ꯇꯧꯗꯦ ꯍꯥꯏꯕ ꯑꯗꯨ ꯁꯨꯃꯥꯏꯅ ꯆꯤꯟ ꯃꯌꯥꯕꯨ ꯁꯤꯜꯂꯒꯗꯤ ꯅꯪꯅ ꯇꯥꯏ ꯍꯥꯏꯕ ꯑꯗꯨ ꯅꯪꯅ ꯑꯃꯨꯛ ꯉꯥꯡꯉꯛꯄꯗꯣ ꯑꯩ ꯅꯥꯀꯣꯡꯗꯣ ꯊꯝꯗ꯭ꯔꯗꯤ ꯇꯥꯗꯦ ꯍꯥꯏꯕ
ꯂꯥꯎꯠ ꯁꯄꯤꯀꯔꯗ ꯑꯔꯗꯤ ꯐꯗꯥꯧꯅꯤ
ꯑꯗꯨꯅꯦ ꯑꯗꯨꯅꯦ ꯑꯗꯨ ꯌꯥꯝ ꯅꯨꯡꯉꯥꯏꯇꯦ ꯍꯥꯏꯕꯁꯦ
ꯑꯞꯗꯦꯠ ꯑꯃ ꯂꯥꯛꯅꯕ ꯍꯣꯠ ꯍꯥꯏꯗ꯭ꯔꯗꯤ ꯌꯥꯔꯕꯣꯏꯥ
ꯂꯥꯎꯁꯄꯦꯠꯇꯔ ꯊꯥꯕ ꯌꯥꯏꯍꯜꯂꯣ ꯌꯥꯝ ꯊꯨꯅ ꯀꯥꯏ
ꯎ ꯑ ꯌꯦꯗ
ꯁꯃꯥꯟꯁꯤ ꯄꯩꯁꯥꯁꯤ ꯀꯔꯝ ꯀꯥꯟ ꯆꯣꯡꯗꯅ ꯌꯥꯝ ꯇꯜꯂꯤ ꯃꯣꯁꯁ ꯍꯥꯞꯄꯤꯔꯤꯠ ꯕꯤꯠ ꯈꯔ ꯂꯩꯅꯕ
ꯉꯥꯏꯈꯣꯁꯦ ꯑꯗꯨ ꯋꯥꯒ ꯀꯔꯤꯅꯣ ꯇꯧꯔ ꯄꯩꯁꯥ ꯊꯣꯛꯄ ꯌꯥꯕꯁꯤ ꯑꯝꯇ ꯈꯜꯂꯨ
ꯑꯁ ꯈꯪꯅꯤꯡꯗꯦꯅ ꯄꯩꯁꯥ ꯊꯣꯛꯄ ꯌꯥꯕ ꯊꯕꯛꯁꯨ
ꯅꯪ ꯃꯥꯁꯇꯔ ꯂꯣꯏꯒꯦ ꯂꯣꯏꯁꯜꯂꯨꯗꯅ
ꯀ ꯇꯜꯂꯦ ꯑꯩ ꯏꯒꯅꯦꯜꯗ ꯑꯣꯏꯅ ꯗꯤꯁꯇꯦꯟꯁꯇ ꯇꯧꯒꯦ ꯇꯧꯕꯅꯦ
ꯎꯝ ꯏꯛꯅꯧꯗ ꯇꯧꯗ꯭ꯔꯁꯨ ꯗꯦꯝꯗ ꯇꯧ ꯀꯩꯅꯣ
ꯑ ꯈꯔ ꯆꯠꯄ ꯈꯣꯠꯄ ꯑꯗꯨ ꯑꯗꯥ ꯇꯧꯔꯛꯀꯅꯤ ꯀꯩꯅꯣ ꯇꯧꯔꯛꯑꯣꯏꯗ꯭ꯔꯣ
ꯗꯦꯡꯒꯤꯗꯤꯅꯦ
ꯎꯝ
ꯃꯣꯏ ꯃꯣꯏ ꯃꯤ ꯈꯪꯅꯔꯗꯤ ꯑꯗꯨꯝ ꯀꯩꯅꯣ ꯇꯧꯋꯦ ꯈꯣꯠꯂꯦ ꯇꯧꯕꯅꯦꯕ
ꯑꯀꯨꯞꯄ ꯃꯔꯣꯜꯒꯤꯗꯃꯛ ꯑꯩ ꯍꯣꯔꯦꯟ ꯍꯥꯏꯔꯛꯑꯒꯦ
ꯑꯣꯀꯦ
ꯑꯩꯅ ꯅꯍꯥꯟ ꯂꯤꯆꯤ ꯂꯩꯔꯒ ꯂꯤꯆꯤꯅꯤ ꯀꯥꯏꯅ ꯑꯄꯠ ꯑꯔꯥꯛ ꯑꯗꯨ ꯌꯨꯅꯝ ꯅꯝꯃꯦ ꯂꯤꯆꯤ
ꯄꯋꯥꯗ ꯆꯥ ꯃꯕ꯭ꯔꯥ ꯀꯩꯅꯣꯝ ꯍꯥꯏꯍꯧꯕꯅꯦ ꯑꯦ ꯑꯗꯨ ꯍꯥꯏꯔꯒ ꯑꯗꯨ ꯍꯥꯏꯔꯒ ꯃꯣꯏꯒꯤ ꯀꯩꯅꯣꯗꯣ ꯁꯤꯅꯃꯟ ꯆꯝꯄ꯭ꯔꯥ ꯇꯧꯕꯗꯣ
ꯑꯥ
ꯑꯗꯨꯗꯣ ꯐꯕꯖꯥꯔꯥ
ꯆꯝꯄ꯭ꯔꯥ ꯑꯆꯧꯕꯗꯤ ꯀꯔꯝꯕꯅꯣ
ꯅꯠꯇꯦ ꯆꯝꯄ꯭ꯔꯥ ꯑꯆꯧꯕ ꯍꯥꯏꯕ ꯅꯠꯇꯦ ꯆꯝꯄ꯭ꯔꯥꯅꯦ ꯁꯤꯅꯦꯃꯦ ꯑꯗꯒꯤ ꯁꯤꯡꯅꯦ ꯇꯧꯔꯀꯥꯟꯗ ꯑꯌꯨꯛꯇ ꯊꯛꯄꯗꯣ ꯆꯝꯄ꯭ꯔꯥꯒ ꯁꯤꯡꯒ ꯑꯗꯨꯝ ꯈꯪꯉꯦꯕ ꯁꯤꯅꯃꯟ ꯍꯥꯞꯄꯁꯤꯅ ꯀꯩꯗꯧꯕꯅꯣꯕ
ꯁꯤꯅꯦꯃꯟꯗꯣ ꯍꯥꯏꯗꯤ ꯆꯥꯛꯀꯨꯝꯕꯗꯣ ꯈꯔ ꯍꯦꯕꯤꯅꯦꯁ ꯂꯩꯍꯜꯂꯦ ꯅ ꯑꯗꯨ
ꯋꯥ
ꯆꯥꯕꯗꯣ ꯑꯗꯨꯝ ꯍꯥꯏꯗꯤ ꯋꯦꯠ ꯃꯦꯅꯦꯖꯃꯦꯟꯗꯣ ꯈꯔ ꯀꯟꯇ꯭ꯔꯣꯜ ꯇꯧꯕꯅꯤ
ꯄꯉꯣꯗ
ꯂꯩꯕꯗ ꯄꯥꯎꯗꯔꯗꯤ ꯂꯩꯅꯨꯀꯣ ꯍꯩꯅ ꯗꯕꯅꯤ
ꯅꯠꯇꯦ ꯑꯩꯈꯣꯏ ꯆꯥꯛꯍꯣꯏꯒꯤ ꯌꯣꯜꯍꯧꯕꯗꯣ ꯄꯋꯥꯗ ꯁꯤꯛꯁ ꯐꯤꯐꯇꯤ ꯍꯥꯏꯕ꯭ꯔꯥ ꯀꯩꯅꯣ ꯃꯥꯏꯍꯧꯋꯤ
ꯏꯁꯇꯤꯛꯇꯣ
ꯑꯣ ꯑꯣ ꯑꯣ ꯗ ꯃꯌꯥꯝꯕꯨꯗꯤ ꯆꯜꯂꯦ ꯃꯥꯥꯏꯗꯣ
ꯆꯥꯟꯅꯤ ꯂꯨꯞ ꯂꯨꯄꯥ ꯌꯥꯡꯈꯩꯒꯨꯝꯕꯩ ꯂꯧꯔꯁꯨ ꯑꯗꯨꯝ ꯁꯨꯃꯥꯏꯅ ꯎꯇꯨ ꯎꯇꯨꯛ ꯈꯔ ꯇꯧꯋꯤ ꯑꯗꯨꯗꯤ
ꯍ ꯇꯨꯝꯃꯔꯤꯃ
ꯇꯅꯦ ꯌꯥꯔꯦ ꯀꯣꯜ ꯊꯝꯃꯒꯦ
ꯎꯨꯡ ꯀꯦꯗꯦꯃ